ꯑ ꯇꯕ
ꯇꯥꯏꯌꯦꯦ ꯇꯥꯏꯌꯦ
ꯍ ꯑꯁꯤꯁꯦ ꯇꯨ꯭ꯔꯥꯒ ꯂꯩꯦ ꯃꯥꯂꯀꯣ
ꯍꯣꯏ ꯅꯪꯁꯨ ꯀꯩꯗꯧꯔꯅꯤ ꯇꯨꯝꯗ꯭ꯔꯗꯤ
ꯅꯪꯗꯤ ꯍꯧꯖꯤꯛ ꯅꯣꯡ ꯃꯪꯔꯛꯄꯁꯦ ꯃꯝꯔꯦ ꯀꯥꯏ ꯈꯜꯂꯖꯥꯠꯔꯀꯣ
ꯑꯁ ꯅꯣꯡꯃꯄꯖ ꯊ ꯔꯌꯦꯠ ꯑꯗꯨꯅꯦ ꯐꯃꯨꯡꯗ ꯇꯥꯔꯤꯅꯦ ꯣꯡ ꯉꯁꯥꯏ ꯅꯣꯡ ꯆꯨꯝꯃꯟꯗꯅ ꯁꯦꯞꯄꯤꯅꯦ ꯍꯧꯖꯤꯛꯇꯤ ꯈꯔ ꯇꯣꯛꯈ꯭ꯔꯦ
ꯑꯣ ꯑꯩꯈꯣꯏꯗꯅ ꯐꯖꯅ ꯃꯪꯔꯒ ꯂꯩꯌꯦꯕ
ꯑꯩ ꯊꯥꯈ꯭ꯔꯕꯅꯦ ꯑꯗꯨꯗ
ꯑꯗꯣ ꯌꯥꯝ ꯇꯞꯦ ꯑꯩ ꯏꯔꯥꯡ ꯁꯤꯁꯦ ꯌꯥꯝ ꯌꯧꯔꯛꯇ꯭ꯔꯤꯗ ꯑꯃꯨꯛꯀꯁꯨ ꯅꯨꯡꯁꯥꯁꯨ ꯊꯣꯛꯀꯦ ꯇꯧꯋꯦ ꯐꯖꯅ ꯍꯥꯏꯕꯤꯌꯣ ꯐꯖꯅ ꯆꯠꯂꯣ ꯍꯥꯏꯅ
ꯃꯤꯁꯦ ꯑꯁꯤꯗ ꯄꯨꯔꯛꯎ ꯍꯥꯏꯕꯁꯦ ꯌꯥꯝꯃꯟꯗꯅ ꯈꯔ ꯈꯥꯏꯅ ꯌꯦꯟꯅꯒꯅꯤꯀꯣ
ꯑꯣ ꯌꯦꯟꯕ꯭ꯔꯥ
ꯑ
ꯑꯗꯣ ꯑꯗꯣ ꯑꯩꯈꯣꯏꯗꯤ ꯁꯤ ꯃꯤ ꯅꯤꯕꯗꯣ ꯌꯥꯝꯝꯃꯟꯈ꯭ꯔꯗꯤ ꯊꯥꯔꯛꯇ꯭ꯔꯁꯨ ꯌꯥꯔꯦꯗ ꯅꯣꯡꯃ ꯑꯗꯨꯝ ꯊꯥꯔꯛꯈ꯭ꯔꯣꯗ
ꯈꯪꯗꯦ ꯈꯔ ꯈꯔꯗꯤ ꯌꯦꯡꯈꯤꯕꯅꯒꯗ꯭ꯔꯥ ꯌꯧꯔꯛꯀꯗ꯭ꯔꯥ ꯈꯪꯗꯦꯀꯣ
ꯎꯝ ꯌꯥꯎꯗꯣꯏꯕ ꯃꯥꯟꯗ꯭ꯔꯦ ꯃꯑꯣꯡꯁꯦ ꯑꯩ ꯑꯗꯨꯝ ꯆꯤꯡꯅꯈ꯭ꯔꯦ
ꯎꯝ ꯁꯥꯔ
ꯑꯗꯣ ꯅꯪꯁꯦ ꯑꯩꯈꯣꯏꯔꯣꯝꯗ ꯄꯤꯕꯗꯣ ꯈꯔ ꯂꯤꯛ ꯗꯌꯦ ꯃꯥꯜꯂꯦꯕ
ꯅꯪ ꯑꯥꯟꯅꯁꯨ ꯍꯥꯏꯔꯛꯇꯦ
ꯂꯤꯛꯂꯒ ꯄꯤꯕꯗꯨꯗꯤ ꯄꯥꯝꯗ꯭ꯔꯦꯗ
ꯑꯁ ꯍꯥꯥ ꯅꯁꯣ ꯍꯥꯏꯔꯠꯇ꯭ꯔꯥꯃꯤ ꯍꯥꯏꯔꯛꯑꯒ ꯑꯩ ꯐꯣꯟ ꯃꯣꯏ ꯇꯧꯔꯛꯑꯦ ꯅꯪꯅ ꯊꯥꯔꯛꯄ ꯈꯔ ꯑꯁꯤꯗ ꯌꯧꯔꯦ ꯍꯥꯏꯔꯦ
ꯑꯗ ꯅꯣꯡꯃ ꯈꯔ ꯌꯥꯝ꯭ꯔꯀꯥꯟꯗ ꯑꯃꯨꯛꯀ ꯊꯥꯔꯛꯈ꯭ꯔꯣ
ꯍꯣꯔꯦꯟ ꯍꯣꯔꯦꯟ ꯅꯨꯡꯗꯥꯡ ꯊꯥꯔꯛꯀꯦ ꯌꯥꯝꯅ
ꯑꯣ ꯑꯗꯣ ꯌꯥꯝꯃꯟꯅꯨꯀꯣ ꯑꯃꯨꯛꯀ ꯏꯁꯤꯡ ꯆꯥꯎꯗꯅ ꯇꯣꯛꯨꯞꯆꯅꯤ ꯑꯩꯈꯣꯏ
ꯏꯁ ꯏꯁꯤꯡ ꯇꯝꯃꯨꯏ ꯍꯥꯏꯗ꯭ꯔꯣ ꯅꯣꯏꯕꯣ
ꯍꯥꯥ
ꯁꯤꯝ
ꯏꯁꯤꯡꯗꯣ ꯄꯥꯝꯃꯦ ꯑꯗꯣ ꯌꯥꯝꯃꯟꯈ꯭ꯔꯁꯨ ꯑꯃꯨꯛꯀ ꯏꯁꯤꯡ ꯆꯥꯎꯔꯗꯤ ꯑꯃꯨꯛꯀꯩ ꯅꯨꯡꯉꯥꯏꯔꯣꯏꯗꯅ ꯑꯩꯈꯣꯏ ꯂꯩꯕ ꯗꯤ ꯑꯗꯨꯝ ꯏꯁꯤꯡꯗꯤ ꯆꯥꯎꯒꯟꯗꯦ ꯑꯗꯣ ꯑꯇꯣꯞꯄ ꯂꯩꯀꯥꯏꯗ ꯏꯁꯤꯡ ꯆ ꯆꯥꯎꯔꯗꯤꯦ ꯑꯃꯨꯛꯀ ꯅꯨꯡꯉꯥꯏꯗꯦꯗꯅ ꯃꯣꯏꯒꯤ ꯈꯜꯂꯒ
ꯑꯣ
ꯑꯗꯨꯒꯤꯅꯦꯗ ꯑꯩꯒꯤꯗꯤ ꯀꯩꯝ ꯀꯥꯏꯗꯦ ꯏꯁꯤꯡ ꯆꯥꯎꯔꯁꯨ ꯁꯨꯇꯤ ꯐꯪꯒꯅꯤ ꯑꯗꯨꯅ ꯑꯩꯗꯤ ꯍꯦꯟꯅ ꯍꯔꯥꯎꯋꯦ
ꯑ ꯁꯇꯤꯐ
ꯑꯗ ꯑꯉꯥꯡꯁꯤꯡꯗꯒꯤ ꯑꯩꯅ ꯍꯦꯟꯅ ꯍꯔꯥꯎꯋꯦ ꯁꯨꯇꯤꯒꯨꯝꯕ ꯕ ꯄꯤꯔꯗ
ꯎꯝ
ꯑ ꯑꯩꯈꯣꯏꯒꯤ ꯑꯩꯈꯣꯏꯒꯤ ꯀꯩꯅꯣꯗ ꯁ꯭ꯀꯨꯜꯗ ꯀꯩꯅꯣ ꯇꯧꯋꯦꯕ ꯑꯉꯥꯡꯁꯤꯡꯅꯀꯣ ꯁꯨꯇꯤꯁꯦ ꯌꯥꯝꯗ꯭ꯔꯤꯅꯦ ꯀꯃꯥꯏꯅ ꯇꯧꯁꯤꯔꯥ ꯈꯣꯠꯁꯤꯔꯥ ꯍꯥꯏꯕ ꯅꯍꯥꯟꯗꯣ ꯍꯞꯇꯥ ꯑꯃꯁꯨ ꯁꯨꯔꯣꯏ ꯍꯥꯏꯅ ꯍꯥꯏꯕꯀꯣ ꯑꯗ ꯑꯩꯅ ꯑꯉꯥꯡꯁꯤꯡꯅ ꯍꯥꯏꯌꯦꯕ ꯅꯪꯗꯤ ꯀꯃꯥꯏꯅ ꯇꯧꯔꯅꯤ ꯍꯞꯇꯥ ꯑꯃꯁꯨ ꯁꯨꯗ꯭ꯔꯒ ꯄꯤꯔꯗꯤ ꯍꯥꯏꯕ ꯀꯣ ꯑꯉꯥꯡꯁꯤꯅ ꯑꯩꯉꯣꯟꯗ ꯍꯥꯡꯉꯛꯄ ꯑꯩꯅ ꯍꯞꯇꯥ ꯑꯃꯨ ꯐꯥꯎ ꯁꯨꯗ꯭ꯔꯦꯗꯅ ꯑꯩꯗꯤꯀꯣ ꯁ꯭ꯀꯨꯜ ꯂꯥꯛꯄꯤꯔꯣꯏ ꯅꯣꯏꯁꯨ ꯂꯥꯛ ꯀꯩꯅꯣ ꯑꯩꯅ ꯍꯥꯏ ꯑꯩꯈꯣꯏ ꯂꯣꯏꯅꯃꯛ ꯁꯨꯇꯤ ꯂꯧꯨꯁꯦ ꯍꯥꯏꯕꯀꯣ ꯑꯩꯗꯤ ꯌꯥꯝ ꯇꯧꯅꯦ ꯑꯉꯥꯡꯁ ꯆꯤꯡꯉꯦ ꯍꯥꯏꯕꯗꯨꯗ ꯍꯣꯏ ꯆꯩꯒꯗꯧꯕ ꯃꯇꯝꯗꯨꯗꯤ ꯑꯗꯨꯝ ꯆꯩꯌꯦꯕ ꯑꯗꯣ ꯑꯗꯨ ꯑꯣꯏꯔꯁꯨ ꯃꯤꯗꯤ ꯑꯉꯥꯡꯁꯤꯡꯒ ꯌꯥꯝꯅ ꯂꯨꯅ ꯇꯤꯟꯅꯒꯅꯨꯁꯨ ꯍꯥꯏꯌꯦꯗꯅ ꯑꯗꯨꯕꯨ ꯑꯩꯗꯤ ꯑꯗꯨ ꯇꯧꯅꯤꯡꯅꯦꯕ ꯍꯥꯏꯗꯤ ꯀꯨꯏ ꯅ ꯆꯍꯤ ꯀꯌꯥꯃꯨꯛ ꯀꯨꯏꯅ ꯂꯩꯒꯗꯧꯕ꯭ꯔꯥ ꯍꯥꯏꯕꯗꯨꯁꯨ ꯈꯪꯗꯦꯗꯅ ꯂꯔꯤ ꯗꯨ ꯈꯛꯇ ꯑꯗꯨꯝ ꯇꯥꯛꯑꯒ ꯂꯩꯁꯦ ꯂꯥꯏꯔꯤꯛꯇꯨꯗ ꯑꯗꯨꯝ ꯀꯥꯎꯈꯤꯅꯤꯕ ꯑꯗꯣ ꯑꯩꯗꯤ ꯈꯔ ꯁꯥꯊꯤꯕ ꯑꯉꯥꯡꯁꯤꯡꯒꯨꯝꯕꯗꯣ
ꯎꯝ
ꯀꯧꯊꯣꯛꯀꯅꯤꯕ ꯃꯇꯣꯝꯇ ꯀꯧꯊꯣꯛꯑꯦꯗꯅ ꯋꯥ ꯇꯞ ꯅ ꯑꯗꯨꯝ ꯐꯖꯟꯅ ꯋꯥꯔꯤ ꯁꯥꯟꯅꯕꯤꯒꯅꯤ ꯑꯗꯨ ꯃꯇꯨꯡꯗꯗꯤ ꯑꯗꯨꯝ ꯈꯔ ꯑꯗꯨꯝ ꯐꯥꯈꯤꯕꯈꯤꯕ ꯆꯩ ꯄꯤꯕꯗꯣ ꯑꯣꯏꯗꯦꯕ ꯃꯣꯏꯗ ꯆꯪꯗꯦꯕ
ꯅꯪ ꯑꯣꯖꯥ ꯇꯧꯔꯤꯔꯣ
ꯃꯆꯥ ꯑꯃ ꯇꯧꯖꯔꯤ
ꯑꯁ ꯑꯣꯖꯥ ꯑꯣꯖꯥꯗꯤ ꯃꯆꯥ ꯂꯩꯇꯦ ꯑꯣꯖꯥꯗꯤ ꯃꯆꯥ ꯂꯩꯇꯦꯍꯦ
ꯂꯩꯗꯥ ꯑꯩꯈꯣꯏꯗꯤ ꯃꯁꯥꯁꯨ ꯈꯔ ꯀꯪꯇ꯭ꯔꯤꯛ ꯀꯪꯕꯅꯤꯅꯀꯣ ꯆꯥꯔ ꯈꯔꯕꯨ ꯅꯣꯏꯔ ꯗꯤ ꯆꯥꯎꯋꯦ ꯍꯥꯏꯗꯣꯏꯕ ꯑꯣꯖꯥ ꯆꯥꯎꯕ ꯍꯥꯏꯗꯣꯏꯕꯀꯣ
ꯅꯪ ꯅꯣꯡꯉꯕ ꯄꯥꯝꯕ꯭ꯔꯣꯅꯦ
ꯄꯥꯝꯗꯦ ꯄꯥꯝꯗꯦ ꯑꯩ ꯑꯩ ꯀꯪꯖꯔꯁꯨꯀꯣ ꯑꯩ ꯅꯣꯏꯕꯨꯗꯤ ꯄꯥꯝꯖꯗ ꯦ
ꯅꯪ ꯅꯪ ꯍꯧꯖꯤꯛ ꯅꯪ ꯀꯩꯅꯣ ꯊꯝꯕꯗꯨ ꯆꯞ ꯆꯥꯔꯕꯅꯤꯅ ꯀꯪꯁꯨ ꯀꯪꯗꯦ ꯅꯣꯏꯁꯨ ꯅꯣꯏꯗꯦ
ꯎꯝ ꯌꯥꯝ ꯅꯣꯏꯕꯗꯣ ꯄꯥꯝꯖꯗ꯭ꯔꯦ ꯑꯩ
ꯎꯝ ꯂꯩꯁꯥꯕꯤꯗꯤꯗꯤ ꯅꯣꯏꯔꯗꯤ ꯄꯥꯝ ꯐꯖꯗꯦꯗ ꯋꯥꯡꯅ ꯆꯥꯎꯔꯒ ꯋꯥꯅ ꯆꯥꯎꯔꯒꯅꯨ ꯑꯩꯁꯦ ꯈꯔ ꯐꯖꯩꯑꯌꯦ
ꯎꯝ ꯃꯤꯅ ꯍꯥꯏꯌꯦꯕꯀꯣ ꯅꯪ ꯑꯗꯣ ꯅꯪ ꯅꯦꯝꯕ ꯍꯥꯏꯔꯒ ꯅꯣꯏꯔꯒ ꯅꯣꯏꯔꯒ ꯅꯦꯝꯗ꯭ꯔꯒ ꯑ ꯗ꯭ꯔꯦꯁ ꯑꯉꯥꯡꯕ ꯁꯦꯠꯂꯗꯤ ꯀꯔꯤ ꯃꯥꯜꯂꯦ ꯍꯥꯏꯅ ꯍꯥꯏꯅꯕꯗꯣ ꯃꯤꯁꯤꯡꯅ
ꯀꯗꯅꯦ
ꯎꯝ
ꯍꯥꯏꯔꯥꯎ ꯃꯅꯦ ꯈꯪꯉꯗꯤ
ꯈꯔ ꯇꯦꯟꯇꯛ ꯇꯧꯔꯤꯗꯅ ꯈꯔ ꯅꯣꯏ ꯑꯃꯨꯛꯀ ꯇꯧꯔꯅꯤꯗꯅ ꯑꯗꯨꯒ ꯗ꯭ꯔꯦꯁ ꯑꯉꯥꯡꯕ ꯍꯥꯞꯄꯗꯤ ꯍꯧꯖꯤꯛ ꯑꯩꯈꯣꯏꯅ ꯆꯥꯛ ꯊꯣꯡꯕ ꯒ꯭ꯌꯥꯁ ꯒꯤ ꯁꯤꯂꯤꯟꯗꯔꯗꯣ ꯃꯥꯜꯂꯦ ꯍꯥꯏꯅ ꯑꯗꯨꯝ ꯍꯩꯅꯩꯗꯅ
ꯗꯣꯏꯔꯦ ꯆꯂꯗ ꯑꯗꯨ ꯄꯥꯏꯒꯤ ꯐꯥꯏꯗ ꯃꯤ ꯈꯔ ꯅꯣꯏ ꯂꯩꯁꯥꯕꯤꯁꯤꯡꯁꯤ ꯅꯣꯏꯔꯒ ꯇꯦꯜꯂꯒ ꯀꯣ ꯑꯗꯨꯒ ꯃꯈꯨꯣꯡ ꯈꯣꯠꯄ ꯆꯥꯎꯔꯗꯤ ꯀꯩꯅꯣ ꯆꯥꯃꯉꯥꯒꯤ ꯁꯤꯟ ꯟ ꯇꯦꯁꯇꯣ
ꯪ ꯑꯗꯣ ꯎꯝ ꯈꯔꯗꯤꯀꯣ ꯑꯩꯈꯣꯏꯒꯤ ꯏꯃꯥꯟꯅꯕꯤ ꯂꯩꯔꯝꯃꯦꯕ ꯃꯥꯗꯤ ꯀꯣ ꯇꯨꯝꯕꯁꯨ ꯄꯥꯛ ꯇꯨꯝꯗꯦꯀꯣ ꯑꯩꯈꯣꯏꯅ ꯇꯨꯝꯕ ꯍꯦꯜꯂꯦꯀꯣ ꯆꯥꯕꯁꯨ ꯑꯩꯈꯣꯏꯅ ꯍꯦꯜꯂꯦ ꯃꯥꯁꯦ ꯇꯨꯝꯁꯨ ꯇꯨꯝꯒꯟꯗꯦꯕꯆꯥꯥꯁꯨ ꯆꯥꯒꯟꯗꯦꯕ ꯑꯗꯨꯝ ꯅꯣꯏꯊꯣꯛꯄꯅꯦ ꯃꯥꯗꯤ ꯅꯣꯏꯕꯅ ꯅꯣꯏꯕꯅꯣꯀꯣ ꯑꯗꯣ ꯑꯗꯨꯒꯨꯝꯕ ꯈꯣꯏꯗꯤ ꯃꯣꯏ ꯃꯁꯥꯅꯁꯨꯀꯣ ꯅꯣꯏꯅꯤꯡꯕꯗꯤ ꯅꯠꯇ꯭ꯔꯦꯕ ꯑꯗꯣ ꯈꯔꯕꯨ ꯆꯥꯕꯗꯣ ꯂꯦꯠꯇꯕ ꯑꯗꯨꯝ ꯄꯪꯆꯥꯥꯔ ꯆꯥꯕ ꯑꯦ ꯑꯩ ꯅꯣꯏꯅꯤꯡ ꯈꯪꯗꯦ ꯑꯩ ꯀꯪꯅꯤꯡꯉꯦ ꯑꯗꯨꯃꯥꯏꯅꯗꯤ ꯍꯥꯏꯅꯦꯕ ꯃꯣꯏꯗꯣꯀꯣ ꯑꯗꯨ ꯑꯣꯏꯔꯁꯨ ꯑꯁ ꯆꯥꯕꯗꯤꯀꯣ ꯆꯟꯅ ꯆꯥꯕꯅꯦ ꯃꯣꯏ ꯎꯕ ꯈꯨꯗꯤꯡ ꯑꯗꯨꯃꯥꯏꯅ ꯆꯥꯔꯒ ꯀꯪꯅꯤꯡꯉꯦ ꯍꯥꯏꯕꯗꯤ ꯑꯗꯨꯗꯤ ꯌꯥꯗꯦꯕꯀꯣ ꯑꯗꯨꯗꯤ ꯃꯁꯥꯅ ꯈꯪꯔꯒ ꯇꯣꯛꯄ ꯇꯥꯕꯅꯦꯕ
ꯉ ꯈꯨꯟꯗ ꯂꯩꯕ꯭ꯔꯥ ꯑꯗꯨꯗꯤ
ꯑꯩꯈꯣꯏꯗꯤ ꯑꯥꯛ ꯂꯩꯇꯦꯗ
ꯑꯗꯨ ꯑꯗꯨ ꯏꯅꯦ ꯈꯨꯗ ꯂꯥꯏꯇꯀꯣꯈ ꯈꯨꯟꯗ ꯂꯩꯗꯤꯦ ꯈꯔ ꯀꯩꯅꯣ ꯇꯧꯒꯅꯤ
ꯑꯩꯒꯤ ꯑꯩꯈꯣꯏꯗꯤ ꯆꯥꯔꯁꯨꯀꯣ ꯎꯄꯥꯏ ꯂꯩꯇꯦ ꯑꯩꯈꯣꯏꯗꯤ ꯑꯗꯨꯝ ꯆꯥꯔꯁꯨ ꯅꯣꯏꯊꯣꯛꯇꯕꯅꯦ ꯆꯥꯕꯗ ꯑꯗꯨꯝ ꯆꯥꯕꯅꯦ
ꯊꯕꯛ ꯁꯨꯔꯅꯨ ꯆꯥꯔꯒ ꯇꯃꯒ ꯇꯨꯝꯕꯅ ꯀꯩꯅꯣ ꯇꯧ ꯌꯥꯝꯍꯜꯂꯨ ꯃꯇꯝꯗ
ꯇꯨꯝꯕꯁꯦ ꯑꯗꯨꯝ ꯇꯨꯝꯕꯅꯦ ꯑꯗꯨꯝ ꯃꯁꯥꯒꯤ ꯈꯔ ꯀꯪꯕ ꯃꯤꯖꯥꯠ ꯑꯗꯣ ꯑꯗꯨꯒꯤ ꯑꯣꯏ ꯑꯩꯕ ꯃꯥꯜꯂꯦ
ꯀꯩꯅꯣ ꯇꯧꯔꯣ ꯍꯦꯛ ꯆꯥꯠꯇꯣꯛꯑꯒ ꯀꯣ ꯆꯥꯠꯇꯣꯡꯉꯒ ꯑꯗꯨꯒ ꯃꯤꯅꯤꯠ ꯃꯉꯥꯒꯨꯝꯕ ꯐꯝꯃꯒ ꯑꯗꯨꯗ ꯇꯨꯝꯃꯨ ꯍꯞꯇꯥ ꯑꯃ ꯑꯣꯏꯒꯦꯔꯥ ꯇꯥꯅꯤ ꯑꯣꯏꯒꯦꯔ ꯑꯗꯨꯃꯥꯏꯠꯇꯧ
ꯑꯩꯈꯣꯏꯁꯦ ꯇꯧꯋꯦ ꯍꯧꯖꯤꯛ ꯑꯩꯈꯣꯏꯅ ꯁꯝꯃꯔ ꯚꯦꯀꯦꯁꯟ ꯍꯧꯖꯤꯛ ꯁꯨꯇꯤ ꯊꯥꯕꯁꯦꯀꯣ ꯑꯩꯈꯣꯏ ꯅꯥꯒꯥꯂꯦꯟ ꯁꯨꯇꯤ ꯊꯥꯕꯁꯦ ꯀꯌꯥꯔ ꯍꯞꯇꯥ ꯑꯅꯤꯅꯕ ꯍꯞꯇꯥ ꯑꯅꯤ ꯐꯥꯦꯕꯁꯦ ꯀꯌꯥꯝꯇ ꯇꯧꯕ ꯅꯠꯇ꯭ꯔꯦꯕ ꯍꯧꯒꯠꯂꯅꯤ ꯆꯥꯛ ꯆꯥꯔꯅꯤ ꯆꯥꯛ ꯆꯥꯕ ꯀꯣꯟ ꯂꯤꯛ ꯐꯦꯡꯕ ꯂꯣꯏ ꯈꯔ ꯐꯝꯔꯒ ꯐꯣꯟ ꯃꯦꯠ ꯃꯦꯠꯂꯒ ꯑꯗꯨꯝ ꯌꯦꯒ ꯅꯨꯃꯤꯠ ꯆꯨꯞ ꯑꯗꯨꯝ ꯇꯨꯝꯈ꯭ꯔꯅꯤꯕ ꯅꯨꯡꯊꯤꯜ ꯃꯔꯛ ꯑꯃꯗ ꯀꯔꯤ ꯆꯥꯅꯕ ꯊꯛꯅꯕ ꯑꯗꯨꯝ ꯍꯧꯒꯠꯈ꯭ꯔꯅꯦꯕꯀꯣ ꯑꯗꯨꯝ ꯂꯩ ꯅꯦ ꯑꯗꯣ ꯑꯩꯈꯣꯏꯗꯤ ꯑꯩꯗꯤ ꯎ ꯈꯪꯗ꯭ꯔꯦ ꯎ ꯅꯣꯏꯅꯨ ꯍꯥꯏꯅ ꯇꯝꯕ꯭ꯔꯁ ꯑꯁ
ꯃꯤꯅꯤ ꯈꯔꯁꯨ ꯂꯩꯕ ꯆꯥꯒꯜꯂꯒꯀꯣ ꯅꯣꯏꯗ ꯄ ꯂꯩꯕꯅꯤꯗ ꯑꯩꯁꯨ ꯍꯥꯟꯅ ꯈꯨꯟꯗ ꯂꯩꯔꯤꯀꯥꯟꯗꯗꯤ ꯆꯥꯔꯒ ꯀꯩꯅꯣ ꯇꯧꯔ ꯁꯨꯁꯨ ꯅꯣꯏꯔꯛꯇꯦꯕ ꯑꯗꯨꯒꯤ ꯎ ꯕꯖꯥꯔꯗ ꯆꯍꯤ ꯑꯃ ꯍꯦ ꯂꯩꯔꯨꯔꯦ ꯂꯩꯔꯨꯔꯀꯥꯟꯗ ꯑꯗꯨꯗ ꯗꯤ ꯀꯩꯅꯣ ꯍꯧꯛ ꯀꯩ ꯍꯥꯏꯖꯔꯦ ꯔꯦꯁꯇꯨꯔꯦꯟꯗ ꯑꯣꯏꯅ ꯀꯩꯅꯣꯗ ꯀꯤꯠꯆꯟꯗ ꯆꯦꯞꯇ ꯂꯩꯕꯅꯦꯕ
ꯎꯝ
ꯑꯩ ꯀꯩꯅꯣꯗ ꯇꯧꯔꯝꯃꯦꯕ ꯄꯣꯔꯃ ꯕꯖꯥꯔꯒꯤ ꯔꯣꯝꯒꯤꯗ ꯑꯗꯨ ꯆꯍꯤ ꯑꯅꯤ ꯁꯨꯔꯝꯃꯦꯕ ꯑꯗꯨꯗꯤ ꯆꯥ ꯁꯤꯗꯤ ꯊꯥ ꯉꯗ ꯆꯥꯔꯒ ꯂꯩꯕꯅꯤꯅꯀꯣ ꯑꯩꯁꯨ ꯅꯨꯡꯊꯤꯟ ꯅꯨꯡꯗꯥꯡ ꯊꯥꯎ ꯉꯥꯛꯇ ꯆꯥꯔꯒ ꯂꯩꯕꯅꯤꯅ ꯍꯧꯖꯤꯛꯇꯤ ꯄꯨꯔꯥ ꯅꯣꯏꯔꯦ ꯅꯣꯏꯃꯟꯗꯅ ꯍꯧꯖꯤꯛ ꯏꯁꯥꯁꯦ ꯑꯃꯨꯛ ꯀꯪꯅꯤꯡꯉꯤꯕ ꯀꯪꯕ ꯌꯥꯏ ꯉꯝꯗ꯭ꯔꯦꯕ ꯍꯧꯖꯤꯛꯁꯦ
ꯎꯝ ꯑꯩꯈꯣꯏ ꯑꯩꯈꯣꯏꯕꯨꯁꯨꯀꯣ ꯃꯤꯁꯤꯡꯅ ꯑꯗꯨꯃꯥꯏꯅ ꯍꯥꯏꯌꯦꯕꯀꯣ ꯅꯣꯏꯣꯏꯦ ꯀꯪꯃꯜꯦ ꯅꯣꯏꯅꯕ ꯇꯧꯋꯣ ꯇꯧꯋꯣ ꯍꯥꯏꯕ ꯑꯗꯣ ꯑꯩꯈꯣꯏꯁꯦ ꯆꯥꯗꯤ ꯆꯥꯏꯕ ꯑꯗꯨ ꯑꯣꯏꯔꯁꯨꯀꯣ ꯅꯣꯏꯅꯤꯡꯉꯥꯏꯗꯤ ꯁꯨꯇꯧ ꯇꯧꯗꯦꯕ ꯍꯥꯏꯗꯤ
ꯂꯩꯁꯥꯕꯤ ꯅꯨꯄꯥꯗꯤ ꯀꯩꯁꯨ ꯀꯥꯏꯗꯦ
ꯆꯥꯎꯔꯒ ꯆꯠꯄꯗꯣ ꯄꯥꯈꯪꯁꯤꯡꯁꯨ ꯑꯃ
ꯇꯗ ꯃꯁꯥꯗ ꯂꯩꯗꯅ ꯑꯩꯗꯤ ꯄꯨꯛꯇ ꯅꯣꯏꯔꯛꯀꯦꯕ
ꯑꯄꯨꯛ ꯌꯥꯝ ꯅꯣꯏꯕꯁꯨ ꯂꯩꯌꯦ
ꯑꯁ ꯃꯄꯣꯛ ꯆꯥꯁꯨꯗꯤ ꯇꯜꯂꯦ
ꯑꯣꯣ
ꯎꯝ
ꯑꯩꯈꯣꯏꯒꯤ ꯁ꯭ꯀꯨꯜ ꯀꯥꯃꯤꯟꯅꯔꯛꯄ ꯑꯩꯈꯣꯏꯒꯤ ꯏꯃꯥꯟꯅꯕ ꯑꯩꯈꯣꯏꯁꯨ ꯂꯩꯥꯏꯑꯕ ꯆꯍꯤ ꯈꯔ ꯆꯍꯤ ꯑꯍꯨꯝ ꯃꯔꯤꯁꯦ ꯎꯗ꯭ꯔꯒ ꯎꯔꯀꯥꯟꯗꯀꯣ ꯃꯣꯏꯁꯛꯀꯁꯦ ꯌꯥꯝ ꯍꯣꯡꯉꯝ ꯅꯝꯕ ꯋꯥꯟꯅ ꯀꯩꯒꯤꯅꯣ ꯍꯥꯏꯔꯗꯤ ꯃꯣꯏꯕꯨ ꯊꯤꯌꯦ ꯍꯥꯏꯌꯨ ꯅꯠꯇꯦꯕ ꯑꯩꯈꯣꯏ ꯁ꯭ꯀꯨꯜ ꯀꯥꯃꯤꯟꯅꯕ ꯃꯇꯝꯗꯗꯤ ꯀꯪꯀ꯭ꯔꯦꯠ ꯀꯪ꯭ꯔꯒ ꯂꯩꯈꯤꯕꯗꯣ ꯑꯗꯣ ꯑꯩꯈꯣꯏꯅ ꯑꯃꯨꯛꯀ ꯎꯕ ꯀꯥꯟꯗ ꯑꯁ ꯃꯕꯨꯛꯅ ꯃꯃꯥꯡꯗ ꯆꯠꯂꯒ ꯂꯩꯔꯝꯕ ꯋꯥꯅꯤꯅ ꯑꯩ ꯑꯩꯗꯦ ꯃꯤ ꯎꯔꯗꯤꯀꯣ ꯑꯩꯅ ꯑꯗꯨꯃꯥꯏꯅ ꯌꯥꯝ ꯈꯪꯕ ꯃꯤꯈꯣꯏꯗꯗꯤ ꯋꯥꯄꯉ ꯇꯥꯡꯗ ꯉꯥꯡꯒꯟꯕꯗꯣ ꯑꯁ ꯀꯦꯒꯤꯔꯥ ꯅꯪꯗꯤ ꯅꯕꯨꯀꯆꯗꯣ ꯀꯩ ꯌꯥꯝ ꯖꯔ ꯁꯨꯒꯅꯦ ꯑꯗꯨꯃꯥꯏꯅ ꯍꯥꯏꯕꯗ
ꯑꯁ ꯅꯨꯄꯥꯗꯤ ꯈꯔ ꯅꯣꯏꯕꯅ ꯐꯩꯗ ꯅꯨꯄꯤꯁꯤꯡ ꯍꯥꯏ ꯅꯣꯏꯗꯤ ꯑꯃꯨꯛ ꯍꯥꯏꯅꯤꯡꯉꯥꯏ ꯂꯩ ꯀꯕꯜꯗꯁꯨ ꯑꯃꯨꯛ ꯍꯥꯏꯅꯤꯡꯉꯥꯏ ꯂꯩ
ꯑꯗꯣ ꯑꯩꯗꯤ ꯅꯣꯏꯕꯨꯁꯨꯀꯣ ꯐꯖꯕ ꯂꯩꯌꯦ ꯃꯥꯒꯤ ꯈꯨꯅꯏꯗꯣ ꯀꯩ ꯍꯥꯏꯁꯤꯔꯥ ꯑ ꯑꯩ ꯍꯥꯏꯕ ꯍꯩꯗꯨꯅ ꯃꯁꯥ ꯅꯣꯏꯔꯁꯨ ꯃꯥꯒꯤ ꯃꯁꯥꯁꯤꯡꯗꯣ ꯀꯩ ꯍꯥꯏꯗꯣꯏꯕ ꯈꯪꯗꯦꯗ ꯅꯣꯏꯔꯁꯨ ꯊꯤ ꯀꯤꯕ ꯂꯩꯌꯦ
ꯑꯁ ꯑ ꯂꯩꯕꯨꯅꯦ ꯂꯩꯔꯨꯅꯦ ꯃꯤ ꯀꯪꯉꯀꯥꯟꯗ ꯌꯦꯡꯕꯗ ꯐꯖꯕ ꯂꯩꯕ ꯑ ꯅꯣꯏꯗꯤ ꯐꯖꯗꯕ ꯂꯩꯕ꯭ꯔꯥ ꯑꯗꯨꯝ ꯂꯩꯗꯨꯅꯤ
ꯇꯋ
ꯑꯗꯨ ꯃꯍꯄꯅꯦ ꯀꯔ ꯀꯥꯟꯗꯗꯤ ꯐꯖꯔꯝꯕ ꯅꯣꯏ ꯈꯔ ꯀꯥꯟꯗꯗꯤ ꯌꯦꯡ ꯌꯥꯗ꯭ꯔꯕꯗꯣ ꯅꯪꯗꯤꯒ ꯀꯥꯡꯪꯕꯅ ꯐꯩ ꯀꯪꯕꯅ ꯌꯦꯡꯕ ꯅꯨꯡꯉꯥꯏ ꯑꯗꯨꯃꯥꯏꯅ ꯂꯩꯕꯗꯣ
ꯑꯩꯗꯣ ꯈꯪꯗ꯭ꯔꯦꯗ
ꯅꯪ ꯀꯩꯅꯣ ꯇꯧ ꯌꯧꯔꯃꯅꯤꯅ ꯃꯉꯥ ꯌꯧꯔꯝ ꯀꯝꯅꯤꯅ ꯐꯦꯠ ꯍꯥꯏ
ꯃꯉꯥ ꯌꯥꯎꯗ꯭ꯔꯗꯤ ꯃꯤ ꯅꯠꯇ꯭ꯔꯦ ꯍꯥꯏꯌꯦꯦ
ꯑꯗꯨꯗ ꯂꯩꯁꯥꯕꯤꯁꯤꯡ ꯃꯉꯥ ꯌꯥꯎꯗ꯭ꯔꯗꯤ ꯑꯁ ꯊꯤ ꯉꯥꯏꯔꯕꯅꯦ
ꯃꯉꯥꯒ ꯑꯅꯤꯔꯥ ꯑꯍꯨꯝꯔꯥ ꯑꯗꯨꯒꯤ ꯑꯗꯨꯗꯣ ꯍꯥꯏꯗꯅꯦ
ꯑꯦꯁ ꯍꯟ ꯌꯎꯔ ꯃꯣꯏꯗ
ꯑꯁ ꯑꯩꯁꯦ ꯀꯣ ꯌꯥꯝ ꯋꯥꯡꯕꯅꯦ ꯌꯥꯝ ꯋꯥꯡꯕꯅꯦ ꯃꯗꯕꯤ ꯀꯣ
ꯁꯥꯏ ꯑꯇ